ꯇꯥꯏꯌꯦ ꯇꯥꯏꯌꯦ
ꯉꯁꯤꯗꯤ ꯀꯩ ꯃꯊꯦꯜ ꯇꯧꯔꯦ ꯍꯣꯏ ꯅꯨꯡꯉꯥꯏꯔꯤꯌꯦ
ꯁꯦ ꯍꯥꯎꯇꯦꯗ ꯑꯥ ꯁꯧꯒ꯭ꯔꯤ ꯁꯧꯒ꯭ꯔꯤ ꯑꯣꯏꯅ ꯆꯥꯏ ꯅꯪꯗꯤ
ꯑꯣ ꯑꯩꯗꯤ ꯉꯁꯤ ꯌꯦꯟ ꯌꯦꯟꯒꯤ ꯄꯥꯠ ꯌꯦꯟꯒꯤ ꯃꯅꯨꯡꯁꯥꯗꯣ ꯃꯈꯣꯡ ꯀꯂꯦꯖꯥꯒ ꯃꯔꯤꯟꯒ ꯃꯤꯛꯁ ꯑꯗꯨꯝ ꯑꯧ ꯇꯣꯠꯂ ꯑꯗꯨꯝ ꯆꯥꯏ ꯍꯣꯏ
ꯑꯁ ꯑꯩꯗꯤ ꯆꯥꯛ ꯆꯪꯗꯦꯗ ꯉꯁꯤ
ꯆꯥꯛꯁꯪꯒꯤꯅꯦ ꯀꯩꯗꯧꯕꯩꯅꯣ
ꯏꯟꯖꯥꯡ ꯍꯥꯎꯇꯕꯒꯤꯅꯦ ꯀꯩꯅꯣ
ꯅꯠꯇꯦꯗ ꯑꯣ ꯏꯟꯖꯥꯡ ꯍꯥꯎꯇ꯭ꯔꯗꯤ ꯍꯥꯎꯇꯦ ꯉꯁꯥꯏꯅ ꯍꯥꯏꯕ ꯍꯥꯏꯔꯛꯄ ꯌꯥꯗ꯭ꯔꯣ
ꯀꯔꯥꯏꯗꯒꯤ ꯅꯣꯏꯗꯤ ꯂꯥꯞꯄꯅꯤꯅ
ꯍꯣꯏ
ꯑꯗꯨꯝ ꯍꯥꯏꯗꯤ ꯌꯥꯔꯔꯣꯏꯕ
ꯍꯣꯏ
ꯑꯗꯨꯒꯤꯅꯤꯗ ꯑꯩꯁꯨ ꯌꯥꯗꯤ ꯌꯥꯕꯖꯥꯠꯅꯤ
ꯀꯩꯗꯧꯔꯤꯒꯦ ꯇꯥꯕ꯭ꯔꯣ
ꯇꯥꯏ
ꯀꯩꯗꯧꯔꯤꯒꯦ
ꯍꯧꯖꯤꯛꯇꯤ ꯐꯝꯃꯤꯌꯦ
ꯀꯃꯤꯌꯦ
ꯆꯥꯛ ꯆꯥ ꯇꯣꯛꯂꯒ ꯐꯝꯃꯤ ꯑꯗꯨ ꯀꯦꯔꯣꯝꯒꯨꯝꯕ ꯁꯅꯥꯁꯤꯔꯥꯅ ꯂꯩꯕꯅꯦ
ꯍꯣꯏ ꯅꯪꯅ ꯋꯥ ꯉꯥꯡꯕꯗ ꯈꯔ ꯇꯞꯄꯗꯤ ꯅꯨꯡꯉꯥꯏꯇꯕꯅꯤ ꯍꯥꯏꯗꯤ ꯑꯁꯤꯗꯗꯤ ꯀꯩꯅꯣ ꯂꯥꯁ ꯀꯩꯅꯣ ꯊꯝꯃꯦꯅꯀꯣ ꯃꯈꯣꯟꯗꯣ ꯌꯥꯝ ꯇꯥꯏꯌꯦꯕ ꯅꯪꯅ ꯋꯥ ꯉꯥꯡꯉꯤꯗꯣ
ꯎꯝ
ꯉꯥꯡꯕꯤꯌꯨ ꯍꯥꯏꯗꯤꯀꯣ ꯑꯩꯒꯤ ꯐꯣꯟꯖꯤꯗ ꯎꯝ ꯃꯥꯒꯤ ꯎꯝ ꯃꯈꯣꯟꯗꯨ ꯌꯥꯝ ꯀꯟꯕꯀꯣ ꯗꯨꯏ ꯑꯩꯅ ꯍꯥꯏꯗꯤ ꯇꯕ꯭ꯔꯣ
ꯅꯪ ꯀꯥꯏ ꯂꯩꯩꯅꯣ
ꯑꯩ ꯍꯧꯖꯤꯛ ꯑꯥ ꯌꯥꯝꯕ ꯈꯣꯏꯗꯂꯩ
ꯑꯣ ꯑꯗꯨꯒꯤ ꯑꯣꯏꯔꯝꯅꯤ
ꯍꯣꯏ
ꯑꯥ ꯃꯃꯥ ꯕꯕꯥꯗꯤ ꯇꯨꯝꯒ꯭ꯔꯕꯣ
ꯇꯨꯝꯈ꯭ꯔꯦ
ꯇꯨꯝꯈ꯭ꯔꯦ
ꯎꯝ
ꯑꯁ ꯅꯣꯏꯔꯝ ꯅꯣꯡꯒ ꯆꯨꯗ꯭ꯔꯣ ꯍꯧꯖꯤꯛ ꯑꯈꯣꯏꯔꯣꯝꯗꯗꯤ ꯅꯣꯡ ꯆꯕꯦꯠ ꯆꯕꯦꯠ ꯇꯥꯏꯅꯦ
ꯆꯨꯋꯦ ꯑꯈꯣꯏꯖꯨ ꯆꯨꯔꯁꯨ ꯑꯗꯨꯝ ꯂꯩꯥꯕꯅꯤꯅ
ꯑꯣꯈꯦ
ꯅꯣꯡ ꯆꯨꯔꯁꯨ ꯌꯨꯝ ꯂꯩꯕꯅꯤꯅ
ꯑꯥꯏ
ꯌꯨꯝ ꯃꯅꯨꯡꯗ ꯑꯗꯨꯝ ꯆꯪꯉꯁꯨ ꯌꯥꯔꯦ
ꯑꯥꯏ ꯇꯕ꯭ꯔꯣ
ꯀꯩꯕ
ꯇꯕ꯭ꯔꯣ
ꯇꯥꯏꯌꯦ ꯇꯥꯏꯌꯦ
ꯑꯥ
ꯑꯗꯨꯔꯣ
ꯍꯣꯏ
ꯅꯣꯡꯖꯤ ꯂꯧꯒꯤꯗꯤ ꯐꯔꯦ ꯅꯣꯡ ꯇꯔꯤꯖꯦ
ꯍꯣꯏ ꯑꯁꯤ ꯅꯣꯡꯈꯨꯇꯖꯤꯗꯤ ꯏꯁ ꯌꯥꯝ ꯇꯕꯗꯤ ꯅꯠꯇꯦꯗ
ꯑꯗꯨ ꯑꯣꯏꯁꯨ ꯈꯔꯗꯤ ꯐꯔꯦꯗꯅ ꯇꯥꯗꯕꯒ ꯈꯔꯒ ꯈꯔ ꯇꯥꯕꯒꯗꯤ ꯈꯔ ꯇꯥꯕꯅꯗꯤ ꯈꯔ ꯐꯠꯇ꯭ꯔꯣ
ꯍꯣꯏ
ꯑꯗꯨꯏꯅꯦ ꯍꯥꯏꯁꯦ
ꯕ꯭ꯔ ꯏꯌꯥꯝꯕꯁꯦ
ꯇꯨꯝꯅꯤꯡꯉꯕꯣ
ꯅꯠꯇꯦ ꯏꯌꯥꯝꯕ ꯈꯣꯟꯖꯦꯜꯁꯤ ꯇꯕꯒ ꯌꯥꯝ ꯑꯍꯟ ꯑꯣꯏꯕ ꯃꯥꯟꯕꯀꯣ
ꯑꯩꯔꯣ
ꯍꯣꯏ
ꯍꯥ ꯀꯣꯂꯦꯁ ꯀꯨꯝꯕ ꯀꯣꯂꯦꯖ ꯀꯨꯝꯕ ꯀꯥꯕ ꯂꯣꯏꯔꯦ ꯀꯩꯅꯣ ꯀꯥꯔꯤꯔꯣ ꯅꯠꯇ꯭ꯔ ꯀꯥ
ꯂꯣꯏꯔꯦꯗ ꯀꯥꯕ ꯂꯣꯏꯌꯦ
ꯑꯣ
ꯀꯣꯂꯦꯖ ꯀꯥꯕ ꯂꯣꯏꯔꯦ
ꯐꯩꯅꯦ ꯑꯗꯨꯗꯤ
ꯍꯣꯠꯅꯕ ꯌꯥꯕ ꯀꯩꯀꯩꯔꯣ ꯑꯗꯨꯝ ꯍꯣꯠꯅꯁꯤꯔꯅ ꯂꯩꯕꯅꯤꯗ
ꯎꯝ ꯅꯦꯝ ꯅꯣꯏꯔꯣꯝꯗ ꯃꯩꯒꯨꯝꯕ ꯂꯥꯛꯄ꯭ꯔꯣ ꯍꯧꯖꯤꯛ
ꯃꯩ ꯂꯥꯛꯇꯦ
ꯑꯩꯈꯣꯏꯁꯨꯨ ꯂꯥꯛꯇꯤꯌꯦ ꯑꯁ ꯐꯣꯟ ꯕꯤꯔ꯭ꯇꯤꯀꯥꯁꯦ ꯑꯁ ꯁꯤꯒꯦ ꯇꯧꯔꯦꯅꯦ
ꯐꯣꯟ ꯕꯦꯇ꯭ꯔꯤꯒꯤꯗꯤ ꯀꯩꯝꯇ ꯀꯥꯏꯗꯦꯗ ꯈꯣꯏꯗꯤ
ꯑ
ꯃꯩ ꯂꯥꯛꯇꯕꯒꯤ ꯅꯨꯡꯉꯥꯏꯇꯕꯒꯤ ꯋꯥꯅꯤꯗ
ꯑ ꯍꯟꯗꯛ ꯎꯁ ꯏꯅꯥꯎꯄꯥꯈꯣꯏ ꯏꯌꯥꯝꯕꯈꯣꯏꯗꯤ ꯌꯨꯝꯗ ꯑꯗꯨꯝ ꯇꯨꯝꯃꯤ ꯅꯠꯇ꯭ꯔ
ꯇꯨꯝꯃꯦ ꯅꯪꯅ ꯑꯗꯨꯒꯨꯝꯕ ꯈꯛ ꯍꯥꯏꯔ ꯂꯩ
ꯑ ꯍꯥꯏꯗꯤ ꯈꯪꯅꯤꯡꯕꯀꯣ ꯍꯩ ꯑꯩꯁꯨ ꯌꯨꯝꯗ ꯏꯊꯟꯗ ꯇꯨꯝꯕꯅꯤꯅ ꯅꯣꯏꯁꯨ ꯇꯨꯝꯕ꯭ꯔꯥꯅ ꯑꯗꯨꯝ ꯁꯨꯝ ꯍꯪꯅꯤꯗ
ꯑꯗ ꯑꯗꯨꯒꯨꯝꯕꯗꯨ ꯌꯥꯗ꯭ꯔꯦ ꯄꯤꯌꯨ ꯑꯗꯣ ꯇꯥꯕ꯭ꯔꯣ
ꯍꯣꯏ ꯇꯥꯏꯌꯦ
ꯑꯩꯅ ꯍꯥꯏꯕꯗꯣ ꯎꯝ
ꯍꯥ
ꯐꯥꯝꯒꯨꯝꯕ ꯍꯌꯦꯡ ꯆꯠꯁꯤꯔꯅ
ꯍꯣꯏ ꯌꯥꯏ ꯆꯠꯄ ꯌꯥꯏ ꯆꯠꯀꯥꯟꯗꯤ ꯎꯝ ꯃꯐꯝꯗꯣ ꯀꯩꯅꯣꯗꯣ ꯍꯥꯟꯅ ꯌꯦꯡꯕ ꯆꯠꯄ ꯑꯗꯨꯒ ꯍꯪꯆꯤꯠꯅ ꯑꯗꯨꯝ ꯄꯣꯠꯇꯣ ꯑꯗꯨꯝ ꯊꯥꯕ ꯌꯥꯏꯅ
ꯌꯥꯏ
ꯀꯃꯥꯏ ꯇꯧꯅꯤ ꯅꯪꯁꯨ ꯑꯗꯨꯝ ꯍꯥꯏꯔꯛꯑꯣꯅꯦ
ꯎꯝ ꯍꯌꯦꯡꯒꯤꯔꯥ ꯑꯩꯅ ꯈꯜꯂꯤꯁꯤꯅ ꯎꯝ ꯈꯔ ꯊꯥꯕ ꯌꯥꯕꯒꯨꯝꯕ ꯁꯤꯡ ꯃꯅꯥ ꯃꯁꯤꯡꯒꯨꯝꯕ
ꯍꯥ
ꯈꯔ ꯊꯥꯁꯤꯔꯥꯕ
ꯌꯥꯏ ꯃꯅꯥ ꯃꯁꯤꯡꯗꯤ ꯐꯕꯅꯤ
ꯎꯝ ꯍꯪꯒꯥꯝꯒꯨꯝꯕꯀꯣ
ꯍꯥ
ꯎꯔꯤꯒꯨꯝꯕ ꯑꯗꯨꯝ ꯊꯥꯔꯤ ꯏꯪꯈꯣꯜꯗꯒꯨꯝꯕ ꯂꯩꯔꯗꯤ ꯑꯗꯨꯝ ꯂꯩꯗ꯭ꯔꯁꯨ ꯑꯗꯨꯝ ꯆꯥꯕ ꯌꯥꯔꯦꯗꯅ
ꯍꯣꯏꯅꯦ ꯑꯗꯨꯅ ꯑꯈꯣꯏꯅꯁꯨ ꯆꯥꯕ ꯉꯝꯗ꯭ꯔꯁꯨ ꯑꯃꯨꯛ ꯌꯣꯟꯕ ꯌꯥꯏꯅ
ꯎꯝ ꯑꯗꯨꯃꯥꯏꯟ ꯇꯧꯁꯤꯔ ꯈꯟꯕꯅꯤ
ꯑꯗꯨꯒꯨꯝꯕ ꯑꯗꯨꯁꯨ ꯐꯩꯗ
ꯎꯝ
ꯉꯥꯅꯨꯒꯨꯝꯕ ꯂꯣꯏꯌꯨꯝꯕꯗꯤ ꯇꯧꯅꯤꯡꯗ꯭ꯔꯣ
ꯉꯅꯨ ꯀꯔꯤ ꯍꯥꯏꯕꯅꯣ
ꯉꯅꯨꯒꯨꯝꯕ ꯂꯣꯏꯕꯒꯨꯝꯕꯗꯤ ꯂꯣꯏꯅꯤꯡꯗ꯭ꯔꯣ
ꯉꯅꯨꯁꯨ ꯄꯥꯝꯃꯦ
ꯍꯥ
ꯉꯅꯨꯁꯨ ꯍꯥꯎꯗꯣꯏꯅꯦ ꯀꯩꯅꯣ
ꯑꯁ ꯅꯣꯡꯁꯤꯗꯤ ꯐ꯭ꯔꯛ ꯇꯥꯏꯍꯦ ꯃꯄꯥꯟꯅ ꯐꯝꯃꯒ
ꯅꯣꯡ ꯃꯆꯦꯠ ꯃꯆꯦꯠ ꯌꯥꯝ ꯇꯥꯏꯌꯦꯃꯤ
ꯍꯣꯏ
ꯅꯣꯡ ꯇꯕꯗꯨ ꯐꯗꯤ ꯐꯔꯕꯅꯦ ꯀꯩꯅꯣ
ꯎꯝ
ꯅꯣꯡ ꯇꯕꯗꯨ ꯐꯔꯦ ꯅꯣꯡ ꯇꯕ ꯂꯣꯏꯔꯒꯀꯣ
ꯎꯝ
ꯍꯧꯖꯤꯛ ꯂꯧ ꯍꯧꯕ ꯃꯇꯝꯅꯦꯕ
ꯑꯦ
ꯑꯗꯩ ꯅꯣꯡ ꯇꯔꯤꯖꯦ ꯐꯔꯦ ꯅꯣꯡ ꯇꯕ ꯂꯣꯏꯔꯒ ꯑꯃꯨꯛ ꯎꯝ ꯂꯧ ꯂꯣꯏꯔꯒ ꯀꯩ ꯀꯩꯅꯣ ꯇꯧꯕ ꯌꯥꯕ ꯑꯗꯨꯝ ꯇꯧꯕ ꯌꯥꯔꯦꯕ
ꯑꯗꯣ ꯑꯩ ꯋꯥ ꯑꯝꯇ ꯍꯪꯒꯦꯀꯣ
ꯎꯝ
ꯑꯥ ꯏꯌꯥꯝꯕꯅ ꯐꯤꯂꯝꯁ ꯅꯪ ꯅꯪꯒꯤ ꯑꯄꯥꯝꯕ ꯐꯤꯂꯝ ꯍꯥꯏꯗꯤ ꯐꯨꯅꯕꯒꯨꯝꯕꯒꯤꯔ ꯅꯠꯇ꯭ꯔꯒ ꯑꯥ ꯁꯥꯒꯤ ꯐꯤꯂꯝꯒꯨꯝꯕ ꯕ꯭ꯔ ꯅꯠꯇ꯭ꯔꯒ ꯑꯥ ꯅꯣꯛꯅꯤꯡꯕꯒꯤ ꯑꯗꯨ ꯅꯪ ꯑꯄꯥꯝꯕ ꯐꯤꯂꯝ ꯑꯃ ꯍꯥꯏꯕꯤꯌꯨꯅꯦ
ꯑꯗꯨ ꯅꯪ ꯋꯥꯔꯤ ꯑꯁꯦꯡ ꯑꯁꯦꯡꯕ ꯊꯥꯏꯅꯒꯤ ꯋꯥꯔꯤꯒꯤ ꯐꯤꯂꯝ ꯑꯗꯨꯝ ꯂꯩꯗꯅ
ꯎꯝ
ꯑꯗꯨꯒꯨꯝꯕꯗ ꯅꯪ ꯀꯔꯝꯕꯅ ꯍꯦꯟꯅ ꯄꯥꯝꯒꯦ
ꯈꯣꯏꯗꯤ ꯐꯤꯂꯝꯖꯤꯒꯣ ꯂꯞ ꯏꯁꯇꯣꯔꯤ ꯂꯞ ꯏꯁꯇꯣꯔꯤꯒꯤ ꯑꯣꯏꯅ ꯄꯥꯝꯃꯦ
ꯂꯞ ꯏꯁꯇꯣꯔꯤ
ꯎꯝ
ꯗꯨꯏꯍꯥꯏꯔꯒ ꯑꯁ ꯏꯌꯥꯝꯕꯖꯦ ꯅꯨꯡꯁꯤꯅꯕꯗ ꯊꯃꯣꯏ ꯀꯥꯏꯔꯒ ꯂꯩꯕ ꯃꯤ ꯃꯥꯂꯦꯗ
ꯑꯁ ꯑꯗꯨꯒꯨꯝꯕꯗꯤ ꯇꯧꯗꯦꯗ
ꯑꯥ
ꯂꯞ ꯁ꯭ꯇꯣꯔꯤ ꯑꯣꯏꯅ ꯑꯗꯨꯝ ꯌꯦꯡꯕꯗꯣ ꯑꯗꯨꯝ ꯌꯦꯡꯔꯕꯅꯤꯅꯀꯣ ꯑꯗꯨꯗꯣ ꯑꯣꯏꯅ ꯄꯥꯝꯃꯦ ꯍꯥꯏ
ꯍꯥꯏ ꯃꯤꯟꯁꯤꯟꯕ ꯉꯝꯗ꯭ꯔꯕ ꯄꯨꯛꯅꯤꯡꯒꯤ ꯑꯌꯨꯕ ꯃꯈꯨꯜꯁꯦ ꯁꯤ ꯀꯅ ꯇꯧꯔꯤꯅꯣ ꯍꯥ ꯇꯨꯂꯨꯁꯦ ꯊꯔꯕꯅꯦ ꯎꯝ ꯅꯪꯒꯤ ꯋꯥꯍꯩꯅ ꯊꯧꯔꯕ ꯇꯖꯤꯜꯅ ꯄꯦꯟꯅ ꯍꯟꯖꯤꯟ ꯍꯟꯖꯤꯟ ꯍꯟꯖꯤꯟ ꯊꯤꯟꯗꯠꯄꯤꯔꯣ ꯄꯤꯔꯣ ꯀꯥꯏꯅ
ꯎꯝ
ꯏꯁꯩꯁꯨ ꯌꯥꯝ ꯅꯨꯡꯁꯤꯅ ꯏꯁꯩ ꯃꯥꯒꯤ ꯏꯁꯩꯒꯤ ꯀꯩꯅꯣ ꯁꯨꯔ ꯌꯥꯝꯃꯨꯑꯣ ꯐꯖ ꯐꯖꯕ ꯌꯥꯝ ꯂꯩꯕꯅꯦꯕ ꯑꯩꯈꯣꯏꯅ ꯈꯪꯗꯕꯒꯤꯅꯦꯕ
ꯐꯖꯕ ꯌꯥꯝ ꯂꯩꯕꯅꯦ ꯏꯁꯩꯗꯤ ꯁꯨꯝ ꯇꯞꯅ ꯇꯞꯅ ꯇꯥꯔꯒ ꯌꯥꯝ ꯐꯖꯕꯅꯦ
ꯑꯣꯏ
ꯍꯧꯖꯤꯛꯀꯥꯟꯒꯤ ꯏꯁꯩ ꯇꯪ ꯗꯪ ꯗꯪ ꯂꯥꯎꯕꯗꯨꯗꯤ ꯄꯥꯝꯗꯦ
ꯎꯝ ꯇꯞꯅ ꯏꯪꯅ ꯇꯞꯅ ꯑꯗꯨꯝ ꯑꯗꯨꯒꯨꯝꯕ ꯏꯁꯩꯅꯤꯅ ꯑꯩꯈꯣꯏꯅ ꯄꯥꯝꯃꯤꯁꯦ
ꯃꯥꯅꯤ ꯑꯗꯨꯒꯨꯝꯕꯅ ꯍꯦꯟꯅ ꯄꯥꯝꯕꯅꯤ
ꯑꯥ ꯍꯦ
ꯏꯁꯩ ꯏꯁꯩ ꯁꯛꯁꯤꯔꯥ ꯇꯧꯕꯅꯤꯅꯦ
ꯁꯛꯄ ꯌꯥꯏꯅꯦ
ꯈꯣꯟꯗꯨ ꯍꯟꯗꯛ ꯈꯣꯟꯁꯦ ꯈꯔ ꯌꯥꯗꯕ
ꯑꯣ ꯑꯣ
ꯑꯗꯨꯏ ꯌꯥꯔꯀꯥꯟꯗ ꯏꯁꯩ ꯁꯛꯁꯤꯔꯅ
ꯎꯝ
ꯍꯥꯏꯗꯤ ꯏꯁꯩꯁꯤꯅ ꯑꯩꯈꯣꯏꯁꯨ ꯎꯝ ꯑꯩꯈꯣꯏ ꯎꯝ ꯀꯣꯟꯅ ꯑꯩꯈꯣꯏ ꯑꯍꯟ ꯑꯣꯏꯔꯀꯥꯟꯗ ꯅꯤꯡꯁꯤꯡꯒꯗꯕꯅꯦꯕ
ꯍꯣꯏꯅꯦ
ꯁꯤ ꯏꯁꯩ ꯁꯛꯄꯤꯈ꯭ꯔꯦ ꯀꯥꯏꯅ ꯍꯥꯏꯔꯗꯤꯀꯣ ꯁꯨꯝ ꯅꯨꯡꯁꯤꯌꯦꯗꯅ
ꯎꯝ
ꯄꯨꯟꯁꯤ ꯄꯨꯟꯁꯤ ꯋꯥꯔꯤꯗ
ꯍꯣꯏꯅꯦ
ꯑꯗꯨꯒꯤꯅꯤꯗ
ꯄꯨꯟꯁꯤ ꯋꯥꯔꯤꯗ ꯑꯗꯨꯝ
ꯍꯧꯈ꯭ꯔꯕ ꯄꯨꯟꯁꯤꯒꯤ ꯋꯥꯔꯤꯅꯤ ꯊꯟ ꯃꯤ ꯃꯤꯌꯥꯝ ꯃꯃꯥꯡꯗ ꯀꯥꯏꯅ ꯁꯤ ꯑꯗꯨꯝ ꯑꯩꯗꯤ
ꯑꯗꯨꯒꯨꯝꯕꯗꯣ ꯑꯗꯨꯝ ꯊꯛꯅꯤꯡꯕꯅꯦꯕ
ꯍꯣꯏ ꯑꯩꯗꯤ ꯋꯥꯔꯤ ꯁꯨꯝ ꯁꯥꯟꯅꯕ ꯃꯇꯝꯗ ꯋꯥꯔꯤꯒ ꯏꯁꯩꯒ ꯆꯥꯟꯅꯕ ꯑꯩ ꯑꯗꯨꯝ ꯎꯝ ꯈꯨꯗꯛ- ꯈꯨꯗꯛꯇ ꯑꯩ ꯊꯤꯕꯅꯦꯕꯀꯣ
ꯑꯗꯨꯗꯤ ꯑꯩ ꯌꯥꯝ ꯄꯥꯝꯕ ꯏꯁꯩꯒꯁꯦ
ꯅꯨꯡꯁꯤ- ꯅꯨꯡꯁꯤꯕꯗ ꯆꯤꯡ- ꯇꯝ ꯈꯥꯏꯗꯦ ꯖꯥꯇꯤ- ꯕꯤꯖꯥꯇꯤ ꯈꯥꯏ ꯗꯦ ꯆꯤꯟꯕꯥꯟꯗꯗꯤ ꯈꯥꯏꯗꯦ ꯅꯨꯡꯁꯤꯕ ꯊꯝꯃꯣꯏꯗꯗꯤ ꯈꯥꯏꯕꯤ
ꯌꯥꯕꯅꯦ ꯑꯩꯗꯣ ꯁꯨꯝ ꯏꯀꯥꯏꯕ ꯀꯣ
ꯁꯛꯄꯗꯨ ꯏꯀꯥꯏꯕ ꯃꯤꯅꯗꯤ ꯑꯗꯨꯝ ꯑꯩ ꯈꯣꯟꯖꯦꯜꯖꯤ ꯐꯩꯌꯦ ꯐꯩꯌꯦ ꯍꯥꯏꯌꯦꯕ
ꯑꯩꯅ ꯁꯛꯄꯗꯣ ꯏꯀꯥꯏꯕ ꯀꯣ
ꯑꯗꯨꯒꯤ ꯃꯣꯏꯅꯗꯤ ꯑꯗꯨꯝ ꯍꯥꯏꯌꯦ ꯎꯝ ꯅꯪ ꯏꯁꯩ ꯁꯛꯑꯗꯤ ꯐꯥꯎꯒꯅꯤꯅꯦ ꯏꯁꯩ ꯑꯃꯅꯤꯅꯤ ꯑꯗꯨꯝ ꯀꯝꯄꯣꯖ ꯇꯧꯔꯒ ꯁꯛꯆꯤꯜꯂꯣ ꯑꯗꯨ ꯑꯣꯏꯔꯗꯤ ꯃꯤꯅ ꯄꯥꯝꯂꯛꯀꯅꯤ ꯑꯗꯨꯃꯥꯏꯅꯗꯤ ꯍꯥꯏꯑꯦꯕ
ꯑꯩꯅ ꯑꯥꯁ ꯏꯁꯩꯖꯤ ꯄꯥꯝꯗꯤ ꯄꯥꯝꯃꯦꯕꯨ ꯏꯀꯥꯏꯌꯦ ꯃꯤ ꯃꯃꯥꯡꯗ ꯁꯛꯀꯗꯕ ꯍꯥꯏꯕꯅꯦꯕ ꯃꯣꯏꯅꯗꯤ ꯑꯗꯨꯝ ꯁꯛꯑꯣ-ꯁꯛꯑꯣꯗꯤ ꯍꯥꯏ
ꯍꯣꯏ
ꯈꯪꯗꯦ
ꯑꯥ ꯂꯩꯔꯗꯤ ꯑꯗꯨꯝ ꯁꯛꯂꯛꯀꯗꯧ ꯃꯥꯜꯂꯦ
ꯑꯥꯆꯁꯥ ꯑꯗꯨ ꯃꯇꯝꯗꯨ-ꯃꯇꯝꯗꯤ ꯊꯦꯡꯗꯤ- ꯊꯦꯡꯉꯦꯅꯦꯕ ꯀꯣ
ꯀ꯭ꯔꯤꯕꯥ
ꯃꯩꯃꯨꯛ ꯂꯥꯛꯑ ꯃꯥꯜꯂꯦ
ꯍꯣꯏ ꯑꯗꯨꯗꯤ ꯇꯨꯝꯅꯕ ꯇꯧꯔꯖꯤꯔꯣ ꯑꯗꯨꯗꯤ
ꯌꯥꯏꯌꯦ ꯇꯨꯝꯅꯕꯁꯨ ꯇꯧꯕ ꯌꯥꯔꯦ
ꯃꯇꯝꯗꯣ ꯊꯦꯡꯉꯛꯄꯅꯤꯅꯀꯣ
ꯄꯣꯊꯥꯔꯒ ꯍꯌꯦꯡ ꯑꯃꯨꯛ ꯀꯩ- ꯀꯩꯅꯣ ꯑꯗꯨꯝ ꯍꯣꯠꯅꯕ ꯌꯥꯔꯦꯗꯅ ꯇꯨꯝꯗ꯭ꯔꯥꯗꯤ ꯃꯤꯠ ꯃꯤꯠꯁꯦ ꯌꯥꯝ ꯋꯥꯏꯑꯦꯕ ꯇꯨꯝꯕ ꯀꯥꯟꯗꯅ ꯑꯩꯈꯣꯏꯒꯤ ꯄꯥꯡꯒꯜꯁꯦ ꯑꯃꯨꯛ ꯂꯥꯛꯄꯅꯦꯕ
ꯍꯣꯏ
ꯎꯝ
ꯑꯈꯣꯏꯖꯦ ꯋꯥꯕꯅꯦ
ꯎꯝ ꯑꯗꯨꯗꯤ ꯐꯔꯦꯀꯣ ꯅꯪꯖꯨ ꯑꯗꯨꯝ ꯅꯪꯖꯨ ꯇꯨꯝꯅꯕ ꯇꯧꯔꯣꯀꯣ ꯑꯗꯨꯗꯤ
ꯅꯪꯁꯨ ꯋꯥꯔꯝꯅꯤꯗ